ꯇꯥꯕꯣ ꯅꯦꯠꯋꯥꯛ ꯌꯥꯗꯕꯩꯅꯦꯕ
ꯑꯗꯨꯅꯦ ꯍꯥꯏꯖꯦ ꯃꯥꯏ ꯑꯁ ꯅꯪꯒꯤ ꯐꯣꯟꯖꯦ ꯅꯦꯠꯋꯥꯥꯛ ꯌꯥꯝ ꯌꯥꯒꯟꯗꯦ ꯑꯩꯒꯤꯗꯤ ꯀꯩꯝ ꯇꯧꯗꯦꯕ ꯑꯩꯁꯦꯈꯣꯏ ꯑꯩꯒꯤꯁꯤꯗ ꯅꯣꯡꯃꯥꯗ ꯇꯨ ꯖꯤ ꯕꯤ ꯐꯪꯕꯅꯦꯕ ꯍꯥꯞꯄꯤꯁꯦ ꯁꯤꯁꯦ ꯂꯨꯄꯥ ꯆꯍꯨꯝ ꯌꯥꯡꯈꯩꯒꯤ
ꯃꯥꯒꯤꯁꯦ ꯀꯩꯅꯣ ꯇꯧꯋꯦ ꯐꯣꯟꯗꯣ ꯌꯥꯝ ꯊꯤꯅ ꯀꯩꯅꯣ ꯌꯦꯡꯊꯣꯛ ꯈꯣꯠꯇꯣꯛꯄ ꯇꯧꯔꯝꯒꯅꯤ ꯑꯩꯈꯣꯏꯆꯦ ꯑꯗꯨꯅꯅꯦ
ꯑꯗꯨꯅꯤꯅꯦ ꯐꯣꯟꯁꯦ ꯅꯦꯠ ꯌꯥꯎꯗ꯭ꯔꯦꯕ ꯑꯗꯨꯅ ꯐꯣꯟ ꯇꯧꯕꯗ ꯍꯧꯖꯤꯛ ꯇꯧꯕꯗ ꯆꯠꯇꯦꯅ ꯇꯥꯗꯦ ꯑꯩ ꯀꯛꯊꯠꯂꯕ ꯇꯧꯔꯤꯅꯦ ꯑꯦ ꯑꯩꯈꯣꯏꯒꯤꯅꯦ ꯑꯩꯒꯤꯅꯦ ꯑꯦꯂꯣꯕꯦꯔꯥ ꯊꯥꯏꯌꯦꯕ ꯊꯥꯕ ꯒꯝꯂꯗ ꯑꯍꯨꯝꯈꯛ ꯊꯥꯒꯔꯦꯕꯀꯣ ꯑꯦꯂꯣ ꯕꯦꯔꯥ ꯑꯦꯂꯣꯕꯦꯔꯥꯌꯦ ꯗ꯭ꯔꯥꯒꯟ ꯐ꯭ꯔꯨꯠ ꯁꯣꯏꯔꯦ ꯗ꯭ꯔꯥꯒꯟ ꯐ꯭ꯔꯨꯠ ꯒꯝꯂꯥ ꯑꯆꯧꯕꯗ ꯑꯍꯨꯝꯃꯛ ꯊꯥꯕꯗꯣ ꯑꯗꯨ ꯊꯥꯕꯁꯦ ꯀꯃꯥꯏ ꯇꯧꯒꯦꯗ ꯃꯄꯥꯟ ꯃꯄꯥꯟꯁꯦ ꯃꯉꯥ ꯈꯛ ꯁꯥꯔꯝꯃꯦꯕꯀꯣ ꯑꯍꯥꯟꯕꯗ ꯃꯉꯥꯁꯦ ꯐꯖ ꯆꯥꯎꯔꯦ ꯆꯥꯎꯔꯦꯅꯦ ꯑꯗꯨꯒꯅꯦ ꯁꯤꯗꯩ ꯍꯦꯟꯅ ꯄꯥꯜꯂꯔꯣꯏꯗꯕꯣꯏ ꯅꯤꯡꯉꯦ ꯑꯗꯨꯒꯗꯤ ꯉꯁꯤꯖꯦ ꯍꯦꯛꯇꯅꯦ ꯃꯁ ꯇꯥꯔꯛꯄꯒꯤ ꯃꯥꯒꯤ ꯇꯤꯡꯈꯪ ꯃꯀꯥ ꯃꯀꯥ ꯂꯩꯕꯗꯣ
ꯎꯝ
ꯇꯤꯡꯈꯪ ꯃꯀꯥ ꯃꯀꯥ ꯂꯩꯕꯗꯣ ꯑꯗꯨꯗꯨꯗꯅꯦ ꯂꯣꯏꯅ ꯍꯦꯛꯇꯥ ꯃꯄꯥꯟꯖ ꯑꯔꯣꯏꯒꯩ ꯁꯥꯒꯠꯂꯛꯑꯕꯅꯦꯃꯦ ꯍꯦꯛꯇ ꯃꯌꯣꯟ ꯆꯣꯡꯈꯠꯂꯛꯑꯕꯅꯤꯃꯤ ꯃꯄꯥꯟꯁꯦ ꯑꯗꯨ ꯑꯗꯨ ꯑꯗꯨ ꯂꯣꯏꯅ ꯄꯥꯜꯂꯗꯤ ꯒꯝꯂꯗꯒꯤ ꯃꯥꯏ ꯂꯩꯍꯥꯎꯗꯣ ꯀꯩꯁꯨ ꯆꯤꯡꯕ ꯉꯝꯗꯧꯗꯤ ꯃꯥꯟꯗꯦꯕꯀꯣ ꯑꯗꯨ ꯃꯄꯥꯟꯖ ꯀꯃꯥꯏ ꯇꯧꯔꯒ ꯀꯛꯆꯛꯀꯗ꯭ꯔꯥ ꯀꯃꯥꯏ ꯇꯧꯅꯤꯖ ꯅꯪꯉꯣꯟꯗ ꯍꯪꯉꯛꯏꯅꯦꯕ ꯑꯗꯨꯒꯤ
ꯑꯣ ꯑꯗꯨꯒꯤꯗꯣ ꯑꯗꯨꯒꯤꯗꯣ ꯏꯃꯥꯟꯅꯕꯤ ꯑꯃ ꯂꯩꯌꯦꯕ ꯃꯥꯒꯤ ꯑꯩꯅꯁꯨ ꯉꯔꯥꯡ ꯍꯥꯏꯕꯤꯒꯤꯕꯅꯦ ꯃꯥꯒꯤ ꯗ꯭ꯔꯥꯒꯟ ꯐ꯭ꯨꯔꯠꯁꯤ ꯂꯣꯏ ꯄꯥꯜꯂꯕ ꯃꯁꯥ ꯑꯃ ꯃꯄꯥꯟꯁꯤ ꯁꯥꯔꯕ
ꯎꯝ
ꯑꯗꯨꯒ ꯀꯨꯝꯁꯤ ꯃꯥ ꯑꯃꯠꯇ ꯄꯥꯟꯗ꯭ꯔꯕ ꯃꯣꯏꯅ ꯈꯜꯂꯤꯖꯤꯅ ꯃꯅꯥꯁ ꯑꯥ ꯃꯁꯥ ꯃꯄꯥꯟꯁꯦ ꯀꯦꯟꯈ꯭ꯔꯒ ꯃꯍꯩ ꯌꯥꯟꯂꯛꯇꯣꯏꯅꯦꯅ ꯑꯗꯨꯝ ꯊꯝꯃꯕ
ꯇꯧꯗ꯭ꯔꯕ ꯑꯗꯨꯒ ꯂꯣꯏꯃꯛ ꯀꯦꯟꯒ꯭ꯔꯕ ꯀꯦꯜꯂꯒ ꯑꯃꯐꯥꯎ ꯄꯥꯟꯈꯤꯗ꯭ꯔꯕ ꯑꯗ ꯉꯔꯥꯡꯗꯣ ꯑꯗꯨꯒꯤ ꯋꯥꯔꯤ ꯁꯥꯔꯛꯑꯦ ꯑꯗ ꯑꯩꯅ ꯑꯦ ꯑꯗꯨꯗꯤ ꯅꯣꯏꯗꯣ ꯁꯣꯏꯔꯦ ꯄꯣꯂꯤꯅꯦꯁꯟ ꯇꯧꯒꯗꯕꯅꯤ ꯑ ꯃꯄꯥꯟ ꯁꯥꯔꯛ ꯄꯩꯗꯨꯗ ꯍꯥꯏꯗꯤ ꯀꯩꯅꯣ ꯃꯔꯤꯛ ꯃꯔꯤꯛꯇꯣ ꯃꯣꯏꯗꯤ ꯃꯁꯥ ꯃꯇꯣꯝ ꯇꯧꯖꯕ ꯉꯝꯖꯗꯦꯕ ꯅꯣꯏꯒꯤ ꯃꯔꯤꯛ ꯃꯔꯤꯇꯣ ꯑꯗꯨ ꯃꯥꯏꯅ ꯑꯩꯈꯣꯏꯅ ꯀꯩꯅꯣ ꯇꯧꯔꯒ ꯇꯛꯆꯜꯂꯒ ꯇꯩꯁꯟꯅꯔꯒ ꯃꯣꯏꯁꯦ ꯄꯥꯟꯅꯕ ꯃꯑꯣꯡꯁꯦ ꯇꯧꯕꯤꯒꯗꯕꯅꯦꯅ ꯍꯥꯏꯌꯦ ꯕꯀꯣ ꯑꯁ ꯏꯆꯦ ꯑꯩ ꯑꯗꯨ ꯈꯪꯍꯧꯗ꯭ꯔꯦ ꯑꯁ ꯑꯩꯈꯣꯏꯒꯤ ꯃꯄꯥꯟꯁꯦ ꯍꯦꯛꯇ ꯃꯌꯥꯝꯁꯦ ꯁꯥꯈ꯭ꯔꯕꯅꯦꯃꯤ ꯃꯄꯥꯟꯁꯤꯗ ꯊꯥꯕꯗ ꯑꯗꯨ ꯑꯃꯐꯥꯎ ꯇꯧ ꯍꯧꯗꯗꯅ ꯎꯝ ꯀꯩꯅꯣ ꯇꯧꯒ꯭ꯔꯦ ꯍꯥꯏꯕ ꯃꯣꯏꯅ ꯃꯥꯅ ꯃꯥꯡꯈ꯭ꯔꯦ ꯍꯥꯏꯕ
ꯑꯗꯨꯗꯤ ꯄꯣꯜꯂꯤꯅꯦꯁꯟ ꯑꯥ
ꯃꯊꯪꯗ ꯇꯧ ꯍꯥꯏꯕꯅꯦ ꯍꯧꯨꯖꯤꯛꯀꯤ ꯅꯪꯒꯤ ꯃꯄꯥꯟ ꯌꯥꯝ ꯁꯥꯏ ꯍꯥꯏꯗꯣ ꯃꯁꯥ ꯑꯃ ꯑꯗꯨꯗ ꯇꯔꯥ ꯀꯨꯟꯃꯨꯛ ꯁꯥꯔꯝ ꯃꯅꯦꯕ
ꯑꯁ ꯇꯔꯥ ꯀꯨꯟꯗ ꯅꯠꯇꯦ ꯃꯥꯗꯤ ꯑꯩꯈꯣꯏꯒꯤ ꯇꯤꯡꯈꯪ ꯄꯥꯟꯕꯒꯤ ꯂꯤꯊꯣꯛꯐꯝ ꯈꯪꯉꯤꯗꯅ ꯃꯥꯏ ꯃꯁꯥ ꯂꯣꯡꯐꯝ ꯂꯣꯡꯐꯝ ꯖꯒꯥꯗꯣ ꯃꯗꯨ ꯗꯨꯗꯅꯦ ꯀꯥ ꯈꯨꯗꯤꯡꯒꯤ ꯃꯄꯥꯟ ꯉꯥꯛ ꯉꯥꯏ ꯁꯜꯂꯛ ꯑꯦꯕ ꯑꯗꯨꯗꯤ ꯄꯥꯟꯐꯝꯗꯣ ꯑꯩꯅ ꯃꯉꯥꯈꯛ ꯄꯥꯟꯕꯒꯤ ꯎꯝ ꯂꯩꯔꯣꯡ ꯐꯖꯟꯅ ꯆꯥꯎꯔꯦꯕ ꯈꯨꯠꯗ ꯃꯨꯛ ꯁꯥꯡ ꯉꯦꯕꯀꯣ ꯑꯗꯣ ꯁꯥꯡꯕꯒꯤ ꯖꯒꯥꯗꯣ ꯃꯥꯒꯤ ꯀꯥꯞꯗꯨꯗ ꯁꯥꯔꯗꯤ ꯃꯥꯒꯤ ꯖꯒꯥ ꯂꯩꯔ ꯔꯣꯏꯕ ꯍꯩ ꯄꯥꯟꯕꯒꯤ ꯍꯩ ꯄꯥꯟꯕꯤ ꯖꯒꯥ ꯂꯩꯔ ꯔꯣꯏ ꯃꯆꯥ ꯃꯆꯥ ꯃꯆꯥ ꯃꯆꯥ ꯂꯣꯏꯅ ꯄꯥꯟ ꯇꯥꯔꯒꯗꯤ ꯃꯥꯒꯤ ꯍꯩꯅꯤꯅ ꯆꯥꯎꯊꯣꯔꯛꯄ ꯖꯒꯥ ꯖꯒꯥꯗꯣ ꯃꯥꯏ ꯏꯁꯄꯦꯁꯇꯣ ꯂꯩꯔ ꯔꯣꯏꯕ
ꯍꯣꯏ ꯑꯗꯨꯅꯦ ꯀꯛꯊꯠ ꯀꯗꯣꯏꯅꯦ ꯍꯩꯌꯦꯡ ꯈꯔ ꯈꯔ ꯆꯥꯎꯔꯛꯄꯗ ꯑꯣꯏꯒꯗꯕ ꯈꯤꯇꯪ ꯆꯥꯎꯔꯞ ꯇꯧꯕ ꯃꯁꯛ ꯀꯣ
ꯑꯥ
ꯃꯥꯜ ꯂꯣꯏꯗꯕ ꯍꯥꯏꯇꯥꯔꯦꯅꯦ ꯑꯗꯨꯒꯤ ꯀꯩꯗꯣ ꯊꯝꯍꯧꯔꯒ ꯂꯟ ꯂꯟ ꯗ ꯃꯁꯥ ꯑꯝꯗ ꯃꯔꯤꯒꯨꯝꯕ ꯑꯍꯨꯝꯒꯨꯝꯕ ꯑꯅꯤꯒꯨꯝꯕ ꯁꯨꯃꯥꯏꯅ ꯃꯥꯥꯜꯍꯟꯕ ꯍꯥꯏꯗꯤ ꯃꯁꯥ ꯈꯔ ꯆꯥꯎꯕ ꯑꯣꯏꯔꯒ ꯒꯅ ꯑꯅꯤ ꯑꯍꯨꯝꯒꯨꯝꯕ ꯄꯥꯜꯍꯟꯕ ꯆꯥꯎꯗꯕ ꯑꯣꯏꯔꯒꯅ ꯑꯃꯈꯛꯀ ꯄꯥꯍꯜꯍꯟꯕ ꯑꯩꯈꯣꯏꯅꯗꯤ ꯀꯛꯊꯠꯈꯤꯕꯗꯨꯗ ꯌꯥꯝ ꯄꯥꯝꯃꯨꯕꯅꯦꯕ ꯏꯁ ꯑꯁꯨꯛꯌꯥꯝ ꯆꯥꯎ ꯨ ꯂꯣꯏ ꯄꯥꯜꯍꯟ ꯌꯥꯕꯁꯤꯕꯨ ꯀꯥꯏꯅ ꯈꯟꯕꯅꯦꯕ
ꯑꯥ
ꯑꯗꯣ ꯂꯣꯏ ꯄꯥꯜꯍꯟꯕ ꯌꯥꯗꯦꯕ
ꯑꯥ ꯂꯣꯏ ꯄꯥꯜꯍꯟꯅꯤꯡꯗꯅ ꯑꯝꯇ ꯄꯥꯜꯂꯣꯏꯗꯧꯔꯤꯅꯤ
ꯍꯣꯏ ꯍꯣꯏ ꯍꯣꯏ ꯍꯣꯏ ꯎꯝ
ꯑꯥ ꯀꯩꯅꯣ ꯊꯝ ꯇꯥꯔꯒꯗꯤ
ꯑꯥ
ꯌꯦꯡꯕꯗꯗꯤ ꯌꯥꯝ ꯐꯖꯔꯦꯕ ꯑꯁꯤ ꯅ ꯑꯩꯈꯣꯏ ꯆꯍꯤ ꯑꯩꯈꯣꯏ ꯑꯍꯥꯟꯕ ꯑꯍꯥꯟꯕ ꯄꯥꯟꯕ ꯑꯣꯏꯗꯣꯏꯅꯦꯕꯀꯣ ꯍꯟꯗꯛ ꯆꯍꯤꯁꯤꯅ ꯖꯨꯟꯁꯦ ꯑꯗꯣ ꯆꯍꯤ ꯑꯅꯤ ꯑꯅꯤ ꯍꯟꯗꯛꯁꯦ ꯑꯅꯤ ꯍꯟꯗꯛ ꯑꯅꯤꯃꯨꯛ ꯍꯥꯏꯔꯛꯇꯣꯏ ꯑꯣꯏꯔꯝꯅꯦꯕꯀꯣ ꯑꯅꯤꯃꯨꯛ ꯍꯥꯏꯔꯛꯀꯗꯣꯏꯅꯦꯕ ꯑꯗꯨꯗꯨꯗ ꯄꯥꯜꯂꯔꯣꯏꯗꯕꯣꯏ ꯅꯤꯡꯉꯦ ꯑꯁ ꯑꯅꯤꯈꯛ ꯃꯉꯥꯈꯛ ꯄꯥꯜꯂ ꯇꯣꯛꯑꯗꯧ ꯃꯥꯜꯂꯦꯔꯦ ꯑꯁ ꯑꯩꯈꯣꯏꯁꯦ ꯊꯋꯥꯏꯁꯦ ꯋꯥꯔꯝꯃꯦ ꯃꯤꯒꯤꯗꯤ ꯁꯨꯃꯥꯏꯅ ꯍꯦꯛ ꯍꯦꯛꯇ ꯃꯀꯥ ꯈꯨꯗꯤꯡꯒꯤ ꯂꯤꯠꯊꯣꯛ ꯂꯤꯠꯊꯣꯛ ꯄꯥꯜꯍꯧꯋꯤ ꯀꯩꯅꯣ ꯑꯩꯈꯣꯏꯒꯤ ꯇꯧꯔꯤꯁꯤꯅꯅ ꯑꯩꯈꯣꯏꯁꯦ ꯊꯋꯥꯏꯁꯦ ꯋꯥꯔꯦꯕ ꯃꯉꯥ ꯈꯛ ꯄꯥꯜꯂ ꯇꯣꯛꯇꯔꯦ ꯋꯥꯈꯟꯗ ꯑꯗꯨꯝ ꯂꯩꯕ ꯂꯤꯠꯊꯣꯔꯛꯇ꯭ꯔꯦ ꯂꯤꯊꯣꯔꯛꯇ꯭ꯔꯦ ꯅꯣꯡꯉꯥꯜꯂ ꯌꯦꯡꯉ ꯑꯗꯨꯒ ꯅꯨꯃꯤꯠ ꯇꯥꯔ ꯌꯦꯡꯉ ꯂꯤꯊꯣꯔꯛꯇ꯭ꯔꯦ ꯑꯗꯨꯒ ꯉꯁꯤꯁꯤꯗꯤ ꯍꯦꯛꯇ ꯑꯍꯤꯡ ꯑꯃꯗ ꯂꯤꯠꯊꯣꯛꯄ꯭ꯔꯥ ꯀꯩꯅꯣꯝ ꯇꯧꯋꯤꯅꯦ ꯉꯔꯥꯡꯁꯦ ꯑꯩꯅ ꯌꯦꯡꯉꯝꯃꯤꯅꯤ ꯅꯨꯡꯗꯥꯡ ꯋꯥꯏꯔꯝꯁꯦ ꯀꯔꯤꯝ ꯂꯤꯊꯣꯛꯍꯧꯗꯦꯕ ꯉꯁꯤ ꯅꯣꯡꯉꯥꯜꯂꯛꯄꯁꯤꯗꯅꯦ ꯅꯪꯕꯨꯅꯦ ꯍꯦꯛꯇ ꯄꯔꯦꯡꯁꯤꯗ ꯄꯨꯡ ꯑꯥꯎ ꯄꯨꯡꯉꯥꯟ ꯄꯔꯦꯡꯁꯦ ꯍꯦꯛꯇ ꯃꯈꯨꯟ ꯑꯝꯇ ꯍꯥꯡꯗꯉꯩ ꯂꯤꯠꯊꯣꯔꯛꯑꯕꯅꯤ ꯃꯤ ꯑꯗ ꯑꯩꯈꯣꯏꯁꯦ ꯉꯛꯑꯦ ꯍꯁꯁꯤꯗꯤ ꯄꯥꯜꯂꯟ ꯑꯩꯈꯣꯏ ꯃꯥꯅ ꯍꯥꯏꯅ ꯂꯣꯏ ꯄꯥꯜꯍꯟ ꯄꯥꯜꯍꯜꯂꯣ ꯀꯊꯛꯀꯅꯣ ꯁꯤꯅꯦꯕ ꯑꯗ ꯑꯩꯈꯣꯏꯅ ꯍꯥꯏꯅ ꯏꯃꯥ ꯄꯥꯜꯂꯛꯎ ꯄꯥꯍꯟꯕꯗꯤ ꯌꯥꯔꯣꯏ ꯑꯁ ꯄꯥꯃꯨꯌꯦ ꯀꯥꯏ ꯄꯥꯝꯃꯨꯕꯗ ꯅꯪ ꯍꯩ ꯑꯝꯇ ꯑꯣꯏꯔꯣꯏꯗꯣꯏꯅꯤ
ꯄꯥꯝꯃꯨꯕꯅꯦ ꯌꯨꯇ꯭ꯌꯨꯞꯇ ꯌꯦꯡꯉꯣ ꯍꯥꯏꯗꯤ ꯃꯣꯏꯅꯒ ꯆꯥꯎꯔꯀꯥꯟꯗ ꯀꯛꯊꯠꯄꯗꯣ ꯑꯥ ꯍꯥꯏꯗꯤ ꯃꯅꯥꯗꯣ ꯍꯥꯏꯗꯤ ꯁꯥꯠꯂꯤꯉꯩꯗ ꯑꯩꯈꯣꯏꯗꯤ ꯄꯤꯛꯂꯤꯉꯩꯗꯗꯤ ꯅꯠꯇꯦꯀꯣ ꯈꯛ ꯈꯛ ꯆꯥꯎꯔꯛꯄꯩ ꯇꯥꯏꯃꯤꯡꯗꯣ ꯃꯇꯣꯟ ꯈꯔ ꯈꯔ ꯌꯥꯎꯔꯛ ꯄꯣꯗꯣ ꯑꯗꯨꯗꯩꯗꯨꯗ ꯀꯔꯝꯕ ꯑꯣꯏꯍꯟꯁꯤꯒꯦ ꯈꯜꯂꯒꯅꯦ ꯑꯗꯨ ꯀꯛꯊꯠꯍꯧꯕ
ꯄꯤꯛꯂꯤꯉꯩꯗ ꯇꯧꯔꯗꯤ ꯀꯔꯝꯕꯅ ꯃꯄ ꯃꯄꯥꯟꯗꯣ ꯁꯤ ꯍꯤꯡꯈꯤꯗꯣꯏꯅꯣ ꯍꯤꯡꯉꯣꯏꯗꯣꯏ ꯑꯥ ꯍꯣ ꯍꯣ ꯍꯣ ꯍꯣ ꯆꯨꯝꯃꯤ ꯆꯨꯝꯃꯤ ꯑꯥ ꯑꯥꯎ ꯀꯛꯊꯠꯂꯨꯔꯒ ꯅꯠꯇ꯭ꯔꯥ ꯑꯍꯥ ꯍ ꯍ ꯍ ꯍ
ꯇꯤꯟꯗꯣꯔꯛꯇ ꯉꯥꯏꯔꯤꯕꯅꯤꯅꯕꯀꯣ ꯑꯥ ꯑ ꯈ ꯈꯔ ꯌꯥꯎꯔꯛꯄꯩ ꯇꯥꯏꯃꯤꯡꯗꯣ
ꯑꯥ
ꯑꯗꯩ ꯀꯊꯠꯄꯤꯒꯗꯧꯕ ꯑꯦ ꯃꯤꯗꯤ ꯌꯥꯝ ꯆꯥꯎꯔ ꯆꯥꯎꯔꯀꯥꯟ ꯀꯠꯊꯠꯄ ꯌꯥꯎꯋꯦꯕꯀꯣ ꯄꯥ ꯐꯖ ꯄꯥꯜꯍꯜꯂꯦ ꯒꯥꯏꯅ ꯑꯣꯏꯔꯦ ꯈꯪꯉ ꯀꯥꯟꯗꯅꯦ ꯑꯦ ꯁꯤꯃꯗꯤ ꯑꯣꯏꯔꯤ ꯈꯪꯉꯀꯥꯟꯗ ꯃꯤꯗꯤ ꯑꯗꯨꯃꯥꯏꯅ ꯀꯛꯄ ꯌꯥꯎꯋꯦꯕ ꯌꯦꯡꯉꯣ ꯌꯨꯇ꯭ꯌꯨꯨꯞꯇ ꯆꯪꯉꯒ ꯑꯗꯨꯗ ꯑꯩꯈꯣꯏꯅꯒ ꯑꯦ ꯀꯩꯅꯣꯅꯦ ꯄꯥꯝꯃꯨꯏꯅꯦꯒ ꯈꯜꯂꯦꯕ ꯑꯗꯣ ꯃꯣꯏ ꯅꯤꯌꯣꯝ ꯑꯣꯏ ꯂꯩꯔꯝꯃꯦꯕ
ꯑꯦ ꯑꯗꯨꯗꯤ ꯑꯣꯏꯔꯣꯏꯗꯣꯏꯅꯦ ꯍꯩ ꯑꯣꯏꯔꯣꯏ
ꯃꯥꯒꯤꯗꯣ ꯄꯤꯛꯇ꯭ꯔꯨ ꯄꯤꯛꯑꯒ ꯂꯣꯏꯁꯤꯟꯈꯤꯗꯣꯏꯕ
ꯑꯥ ꯑ ꯑꯥ ꯃꯄꯨꯡ ꯐꯥꯔꯣꯏꯗꯣꯏꯕ ꯅꯠꯇ꯭ꯔꯥ ꯑꯗꯨꯗꯩꯗꯤ ꯑꯩꯈꯣꯏꯗꯤ ꯑꯃꯨꯛ ꯒꯝꯂꯥꯗ ꯊꯥꯏꯅꯦꯕ ꯒꯝꯂꯥꯗ ꯊꯥꯕꯅꯤꯅ ꯂꯩꯍꯥꯎꯁꯦ ꯎꯝ ꯄꯨꯔꯥ ꯐꯨꯜ ꯄꯤꯕ ꯉꯝꯗ꯭ꯔꯒꯗꯤ ꯍꯌꯦꯡ ꯃꯨꯟꯕ ꯉꯝꯕ ꯉꯝꯗꯕꯣꯏ ꯇꯧ ꯂꯩꯅꯤꯗꯣ ꯑꯗ ꯂꯩꯕꯥꯛꯇ ꯑꯌꯥꯝꯕꯅ ꯊꯥꯏꯖꯦ ꯂꯩꯕꯥꯛꯇ ꯊꯥꯕꯅꯗꯤ ꯈ꯭ꯋꯥꯏ ꯕꯦꯁꯅꯦ ꯑꯩꯅ ꯁꯨꯝ
ꯑꯁ ꯂꯩꯕꯥꯛ ꯊꯥꯛꯑꯗꯤ ꯃꯔꯥꯡ ꯀꯥꯏꯅ ꯄꯥꯟꯈ꯭ꯔꯖꯥꯠꯅꯤ ꯍꯦ ꯃ ꯍꯣꯝ ꯍꯣꯝ ꯂꯥꯎꯒꯩ ꯆꯥꯎꯔꯒ
ꯑꯥꯎ ꯑꯗꯨ ꯃꯗꯨ ꯅꯦꯛꯁ ꯇꯥꯏꯝꯗꯤ ꯑꯩ ꯂꯩꯕꯥꯛꯇ ꯊꯥꯕꯅ ꯐꯗꯧ ꯃꯥꯟꯖꯤꯜꯂꯛꯑꯦ
ꯃꯁꯥꯗꯣ ꯑꯣꯇꯣꯃꯦꯇꯤꯛ ꯀꯩꯅꯣ ꯇꯧꯈ꯭ꯔꯕꯅꯦꯕ ꯍꯥꯏꯗꯤ ꯑꯦ ꯑꯦ ꯃꯁꯥꯅ ꯉꯝꯖꯈ꯭ꯔꯕꯅꯦꯕ ꯀ ꯑꯩ
ꯃꯁꯥꯅ ꯉꯝꯖꯔꯦ ꯄ꯭ꯂꯁ ꯃꯥꯅ ꯂꯩꯅꯨꯡꯗꯒꯤ ꯅꯤꯡꯕ ꯃꯤꯅꯔꯦꯜ ꯈꯪꯗꯦ ꯆꯤꯡꯕ ꯄꯣꯠ ꯆꯤꯡꯖꯔꯦ ꯁꯤꯗꯤ ꯑꯩꯈꯣꯏꯅ ꯄꯤꯗ꯭ꯔꯗꯤ ꯑꯩꯈꯣꯏꯅ ꯁꯨꯄꯤ ꯄꯤꯗ꯭ꯔꯗꯤ ꯀꯗꯥꯏꯗꯒꯤ ꯆꯤꯡꯗꯣꯏ ꯅꯣꯕ ꯃꯥꯅ
ꯃꯥꯅꯦ ꯃꯥꯅꯦ
ꯌꯥꯝ ꯕꯦꯔꯥ ꯅꯦꯕ ꯑꯗꯨꯅ ꯑꯩ ꯅꯦꯛꯁ ꯇꯥꯏꯝ ꯑꯩꯈꯣꯏ ꯕꯥꯗ ꯍꯥꯏꯔ ꯅꯦꯕ ꯃꯁꯥ ꯑꯄꯥꯟ ꯑꯄꯥꯟꯕ ꯑꯔꯤꯕ ꯁꯤꯡꯗꯣ ꯄꯥꯟꯒꯤꯕꯒꯤ ꯑꯔꯤꯕꯁꯤꯡꯗꯣ ꯑꯗꯨ ꯀꯛ ꯍꯧꯔꯦ ꯑꯗꯨꯅ
ꯀꯛꯒ ꯌꯨꯡꯁꯤꯜꯂꯣ ꯑꯗꯨꯒ ꯀꯩꯅꯣꯗꯣ ꯃꯥꯒꯤ ꯖꯒꯥꯗꯣ ꯐꯖꯅ ꯂꯩꯕꯥꯛ ꯍꯨꯟꯕꯤꯕ ꯑꯃ ꯆꯪ ꯉꯦꯕ ꯑꯗꯤ ꯐꯠꯇ ꯍꯥꯎꯗꯤ ꯑꯣꯏ ꯒꯦꯔꯥ ꯑꯃ ꯑꯣꯏꯒꯦꯔꯥ ꯍꯥꯞꯄꯤꯔꯒ ꯇꯣꯡꯍꯟꯕ ꯑꯃ ꯆꯪꯉꯦꯕ ꯑꯗꯨ ꯇꯣꯡ ꯍꯟꯗ꯭ꯔꯗꯤ ꯄꯥꯟꯕ ꯉꯝ ꯃꯣꯏꯕ ꯃꯈꯣꯡ ꯃꯈꯣꯡꯗꯣ ꯎꯝ ꯍꯥꯏꯗꯤ ꯌꯥꯝ ꯍꯦꯟꯅ ꯐꯟ ꯇꯣꯛꯄꯩ ꯋꯥ ꯅꯠꯇꯦꯕ ꯂꯩꯍꯥꯎ ꯈꯔ ꯐꯖꯅ ꯄꯤ ꯄꯤꯕ ꯑꯗꯨ ꯒꯨꯝꯕꯗꯨꯅ ꯗꯔꯀꯥꯔ ꯑꯣꯏꯌꯦꯕ
ꯃꯁꯥ ꯃꯔꯦꯡ ꯄꯛ ꯐꯟꯗ ꯑꯩꯈꯣꯏ ꯏꯕꯣ ꯍꯣꯏꯒꯤꯅꯦ ꯃꯥꯒꯤ ꯑꯦꯂꯣꯕꯦꯔꯥ ꯑꯦꯂꯣꯕꯦꯔꯥ ꯇ ꯍꯥꯏ ꯑꯩꯁꯦ ꯃꯣꯏꯒꯤ ꯗꯔꯥꯗ ꯍꯦꯛꯇ ꯁꯣꯏꯕ ꯗ꯭ꯔꯥꯏꯒꯟ ꯐ꯭ꯔꯨꯠ ꯊꯥꯏꯕ ꯃꯣꯏꯅ ꯑꯩꯈꯣꯏꯗꯒꯤ ꯆꯍꯤ ꯑꯅꯤ ꯃꯨꯛ ꯍꯥꯟꯅ ꯊꯥꯕꯅꯦꯕꯀꯣ ꯃꯄꯥꯝꯕꯤꯗꯣ ꯑ ꯀꯩꯅꯣ ꯎꯆꯦꯠ ꯇꯧꯅ ꯇꯧꯔꯒ ꯄꯛꯤꯁꯛ ꯄꯤꯛꯁꯜꯂꯒ ꯃꯈ꯭ꯋꯥꯡ ꯏꯆꯦꯡ ꯆꯦꯡꯉꯥꯒ ꯃꯔꯤ ꯄꯪꯆꯠꯇ ꯆꯠꯄ ꯍꯥꯏ ꯇꯥꯔꯦ ꯑꯗꯨ ꯃꯔꯤ ꯄꯨꯡꯆꯠ ꯆꯠꯂꯦ ꯏꯕꯣꯛ ꯅꯪꯒꯤꯁꯦ ꯊꯥꯕ ꯅꯤꯌꯣꯝ ꯂꯥꯜꯂꯦ ꯀꯃꯥꯏꯅ ꯊꯥꯗꯣꯏꯅꯣ ꯃꯤꯗꯤ ꯄꯪꯄꯥꯟꯗ ꯄꯥꯜꯂꯦ ꯑꯩꯗꯤ ꯑꯩꯈꯣꯏꯗꯤ ꯁꯨꯛꯄꯥꯟ ꯄꯥꯟꯗꯦ ꯆꯍꯤꯗꯤ ꯑꯍꯨꯝ ꯃꯔꯤ ꯐꯥꯎ ꯍꯥꯏꯖꯤꯜ ꯂꯛꯑꯦ ꯍꯥꯏ ꯑꯗꯨ ꯃꯣꯏꯒꯤ ꯈꯨꯊꯥꯗꯣ ꯐꯖꯅ ꯅꯪ ꯅꯤꯌꯣꯝ ꯂꯥꯟ ꯕꯩꯅꯦꯕ ꯈꯪꯕ꯭ꯔꯥ
ꯃꯈ꯭ꯋꯥꯡ ꯏꯆꯦꯡ ꯆꯦꯡ ꯉꯝꯃꯅꯤꯌꯦ
ꯑꯣ ꯃꯈ꯭ꯋꯥꯡ ꯏꯆꯦꯡ ꯆꯦꯡꯑꯒ ꯏꯁꯥꯡ ꯁꯥꯡꯉꯥꯒ ꯆꯨꯒꯤ ꯇꯥꯏꯞꯇ ꯇꯧ ꯂꯩꯍꯧꯔꯦꯕ ꯑꯗ ꯑꯩꯈꯣꯏꯒꯤꯁꯦ ꯄꯥꯟꯕ ꯎꯔꯥ ꯀꯥꯟꯗ ꯎꯝ ꯑꯩꯈꯣꯏ ꯕꯣꯛ ꯂꯥꯛꯄ ꯀꯥꯟꯗ ꯉꯁꯤ ꯂꯥꯛꯀꯅꯤ ꯉꯁꯤ ꯂꯥꯛꯀꯅꯤ ꯍꯣꯔꯦꯟ ꯍꯩꯌꯦꯡ ꯌꯦꯡꯍꯜꯂꯅꯦꯕ ꯀꯩꯒꯨꯝꯕ ꯂꯩꯕꯥꯛꯁꯦ ꯐꯖꯠ ꯇꯣꯡꯍꯜꯂꯒꯗ ꯅꯤꯌꯣꯝꯗꯣ ꯇꯥꯛꯄꯤꯔꯦꯗꯅ ꯑꯗ ꯃꯣꯏꯗꯒꯤ ꯃꯣꯏꯅ ꯍꯥꯟꯅ ꯊꯥꯔꯤꯅꯤ ꯌꯦꯡꯉꯣ ꯈꯜꯂꯣ ꯃꯣꯏꯅ ꯍꯥꯟꯅ ꯊꯥꯔꯒ ꯄꯥꯜꯂꯤꯅꯤ ꯑꯥꯗ ꯄꯥꯜꯒꯗꯕꯗꯣ ꯑꯩꯈꯣꯏꯅ ꯀꯣꯟꯂꯅꯤ ꯑꯗꯨꯗꯨꯅ ꯈꯦꯠꯅꯔꯦꯕ ꯑꯁ ꯅꯪ ꯅꯆꯤꯟ ꯊꯤ ꯍꯥꯏꯅꯤ ꯂꯩꯁꯦ ꯐꯖꯅ ꯁꯥꯡꯉꯤꯅꯦꯍꯦ ꯑꯩꯈꯣꯏꯒꯤꯗꯤ ꯀꯃꯥꯏ ꯇꯧꯖꯥꯠꯅꯣ ꯌꯥꯝ ꯆꯥꯎꯗꯣꯏꯔꯥ ꯈꯪꯗꯤꯌꯦ
ꯑꯦ ꯁꯥꯡꯕꯅꯤꯍꯦ
ꯃꯁꯥꯏ ꯁꯥꯡꯖꯕ꯭ꯔꯕ
ꯑꯥ ꯁꯥꯡꯖꯕꯅꯤ ꯌꯥꯝ ꯁꯥꯡꯕꯅꯤ
ꯌꯥꯝ ꯁꯥꯡꯅ ꯂꯤ ꯂꯤꯊꯣꯔꯛꯀꯗꯣꯏꯔꯕ
ꯑꯗꯨꯗꯣ ꯁꯥꯡꯉꯒ ꯃꯅꯥꯗꯣ ꯀꯦꯟꯈ꯭ꯔꯒ ꯃꯈꯣꯛꯇꯣ ꯂꯩꯍꯧꯗꯣꯏꯅꯤ ꯃꯤ
ꯑꯩꯁꯦ ꯐꯖꯅ ꯎꯗ꯭ꯔꯤ ꯃꯗꯨꯗꯨ ꯌꯨꯇꯨꯞ
ꯃꯄꯥꯟꯁꯦ ꯐꯖꯅ ꯁꯥꯔꯝꯃꯅꯤꯗꯅ ꯑꯩꯈꯣꯏꯅ ꯈꯤꯛꯆꯪꯈ꯭ꯔꯅꯤꯗꯅ ꯃꯥꯏ ꯆꯪꯍꯧꯔꯅꯤꯗꯅ ꯃꯅꯨꯡꯗꯨꯗ ꯃꯍꯩ ꯌꯥꯜꯍꯧꯗꯣꯏꯅꯦ ꯃꯅꯥ ꯅꯨꯡ ꯥ ꯂꯣꯏ ꯀꯦꯟꯒ꯭ꯔꯀꯥꯟꯗ
ꯑꯣ ꯑꯣ ꯃ ꯇꯣꯟ ꯂꯩꯔꯤꯛꯀꯗꯣ ꯍꯤꯆꯜꯂꯒ
ꯑꯥ ꯈꯤꯛꯆꯪꯈ꯭ꯔꯅꯤ ꯑꯗ ꯃꯥꯁ ꯆꯨꯝꯖꯤꯜꯍꯧꯔꯅꯤ ꯑꯗꯨꯒ ꯃꯥꯏ ꯃꯅꯥꯗꯨ ꯄꯠꯊꯔꯛ ꯀꯦꯟꯈ꯭ꯔꯒꯅꯤ ꯑꯗꯨꯒ ꯃꯥꯒꯤ ꯃ ꯍꯩꯗꯨꯗꯨꯗ ꯂꯤꯈꯠꯍꯧꯗꯣꯏꯅꯦ ꯍꯥꯏꯕ
ꯑꯥ ꯑꯣ ꯑꯗꯨꯒꯤ ꯅꯤꯌꯣꯝꯗꯨꯗꯤ ꯅꯤꯌꯣꯝꯗꯣ ꯑꯩꯗꯤ ꯐꯖꯅ ꯈꯪꯗꯦ ꯌꯨꯇꯨꯞꯇꯒꯨꯝꯕ ꯌꯦꯡꯉꯒ ꯈꯪꯒꯗ꯭ꯔ ꯅꯪ ꯍꯩꯔꯗꯤ ꯅꯪ ꯄꯥꯜꯂꯛꯑꯀꯥꯟꯗ ꯕꯟ ꯇꯧꯕꯤꯒꯦꯔꯣꯀꯣ ꯈꯣꯏ ꯍꯥꯏꯔꯛꯀꯦꯅꯦ ꯌꯨꯇꯨꯞꯄꯨꯗꯤ ꯍꯣꯏ ꯌꯨꯇꯨꯞꯅꯦ ꯑꯗꯣ ꯌꯨꯇꯨꯞꯇꯣ ꯌꯦꯡꯉꯕꯨꯗꯤ ꯈꯪꯉꯅꯦꯕ
ꯌꯥꯏ ꯌꯥꯏ ꯑꯗꯨꯃꯥꯏꯅꯅꯦ ꯃꯣꯏꯗꯣ ꯑꯩꯈꯣꯏꯒꯤ ꯄꯥꯇ꯭ꯔ ꯑꯃꯗ ꯃꯥꯏ ꯃꯔꯤꯛ ꯃꯔꯤꯛꯇꯣ ꯑꯃꯗꯒꯤ ꯂꯧꯔꯒ ꯂꯧꯔꯒ ꯂꯧꯊꯣꯛꯍꯧꯔꯅꯤꯗꯅ ꯃꯔꯤꯛ ꯃꯔꯤꯛꯇꯣ ꯄꯥꯇ꯭ꯔꯗ ꯈꯤꯛꯊꯔꯅꯤꯗꯅ ꯈꯤꯛꯊꯔꯒ ꯅꯪꯒꯤ ꯕ꯭ꯔꯁ ꯑꯩꯈꯣꯏꯒꯤ ꯃꯥꯏꯒꯤ ꯕ꯭ꯔꯁꯅꯤ ꯈꯪꯗꯦ ꯀꯩꯅꯣꯝ ꯕ꯭ꯔꯁ ꯍꯥꯏꯇꯥ ꯃꯣꯃꯣ ꯂꯥꯎꯕ ꯑꯃ ꯄꯥꯏꯔꯦꯗꯅ ꯄꯒꯅꯦ ꯑꯇꯣꯞ ꯑꯇꯣꯞꯄ ꯁꯥꯠꯂꯤꯕ ꯃꯌꯥꯝꯗꯣ ꯑꯗꯨꯗ ꯃꯁꯥꯗ ꯇ ꯇ ꯇꯇ ꯇꯩꯁꯟꯕꯩ ꯋꯥꯅꯤꯗ ꯍꯥꯏꯗꯤ ꯑꯦꯛꯆꯦꯟꯁ ꯇꯧꯅꯔꯒ ꯇꯩꯁꯟꯕꯗꯣ ꯑꯗꯨꯃꯥꯏ ꯇꯧꯕꯩ ꯋꯥꯅꯤꯗ ꯑꯃ ꯑ ꯑꯃ ꯂꯧꯔ ꯇꯩꯁꯟ ꯑꯃꯗꯩ ꯑꯃ ꯂꯧꯔ ꯇꯩꯁꯟ ꯇꯧꯕ ꯍꯥꯏꯇꯥꯔꯦꯅꯦ
ꯑꯩ ꯉꯥꯏꯈꯣꯠꯅꯦ ꯑꯗꯨꯗꯤ ꯉꯥꯏꯈꯣꯠꯅꯦ ꯑꯩ ꯀꯩꯅꯣꯝ ꯍꯥꯏ ꯑꯩꯒꯤꯅꯦ ꯅꯪꯒꯤꯗꯣ ꯑꯃ ꯑꯃ ꯂꯧ ꯇꯩꯁꯟꯕꯁꯦ ꯃꯑꯣꯡ ꯇꯥꯡꯔꯣꯏꯗꯣꯏ ꯋꯥꯔꯤ ꯑꯃ ꯂꯩꯔꯤꯅꯦꯍꯦ ꯑꯩꯒꯤꯗꯤ ꯄꯥꯝꯕꯤꯁꯦ ꯑꯍꯨꯝꯅꯦꯕꯀꯣ ꯀꯣ ꯄꯥꯝꯕꯤꯁꯦ ꯑꯍꯨꯝꯁꯦ ꯃꯥꯟꯅ ꯗꯦꯕ
ꯑꯥ
ꯃꯆꯨꯁꯦ ꯃꯥꯟꯅꯗꯦꯕꯀꯣ ꯇꯑꯣꯕ ꯃ ꯆꯨꯁꯦ ꯃꯥꯟꯅꯗꯕꯅꯤꯅ ꯅꯪꯅ ꯑꯃꯗꯒꯤ ꯄꯨꯂꯞ ꯂꯧꯔꯒ ꯑꯃꯗ ꯄꯨꯂꯞ ꯇꯩꯁꯟ ꯇꯥꯔꯗꯤ ꯍꯌꯦꯡ ꯃꯥꯗꯤ ꯃꯔꯨꯗ
ꯌꯥꯟꯖꯟꯒꯤꯗꯣꯏꯅꯦ
ꯑꯣ ꯑꯩ ꯉꯥꯈꯣꯀꯣ ꯑꯩ ꯁꯣꯟꯗꯅꯦ ꯐꯣꯟ ꯑꯝꯇꯪ ꯂꯥꯛꯑꯦ ꯑꯝꯇ ꯄꯥꯏꯒꯦ ꯑꯗꯨꯒ ꯑꯃꯨꯛ ꯇꯧꯔꯛꯀꯦ
ꯎꯝ ꯎꯝ
ꯎꯝ